ꯍꯜꯂꯣ
ꯑꯣ ꯅꯨꯡꯉꯥꯢꯔꯤꯕꯣ
ꯅꯨꯡꯉꯥꯏꯔꯤꯌꯦ
ꯆꯥꯛ ꯌꯦꯟꯁꯥꯡ ꯆꯥꯕ ꯂꯣꯏꯔꯕꯣ
ꯆꯥꯛ ꯆꯥꯗ꯭ꯔꯤꯗ ꯑꯩꯈꯣꯏꯒꯤꯗꯤ ꯑꯣ ꯊꯦꯡꯉꯦ
ꯑꯩꯈꯣꯏꯗꯤ ꯆꯥꯔꯦ
ꯅꯣꯡ ꯇꯥꯕ꯭ꯔꯣ
ꯅꯣꯡ ꯍꯣꯏ ꯅꯣꯡꯖꯨ ꯍꯣꯏ
ꯎꯝ ꯑꯩꯈꯣꯏꯗꯤ ꯅꯣꯡ ꯆꯨꯕ ꯂꯣꯏꯒꯤꯗ ꯉꯥꯏꯔꯤ ꯅꯣꯡ ꯆꯨꯕ ꯅꯣꯡ ꯆꯨ ꯑꯁ ꯍꯧꯖꯤꯛ ꯏꯁ ꯀꯩꯅꯣꯒꯤ ꯄꯨꯡ ꯅꯤꯄꯥꯟ ꯑꯗꯥꯏꯗ
ꯎꯝ
ꯑꯗꯨ ꯀꯟꯅ ꯇꯥꯔꯝꯃꯦ ꯅꯣꯡꯗꯣ ꯌꯥꯝ ꯀꯟꯅ ꯇꯥꯔꯝꯃꯦ ꯑꯗꯨꯒ ꯍꯧꯖꯤꯛꯄꯨ ꯂꯦꯞꯈ꯭ꯔꯦ ꯍꯧꯖꯤꯛꯐꯛ
ꯑꯣ ꯀꯩ ꯃꯊꯦꯜꯅꯣ ꯅꯣꯣꯏꯗꯤ ꯉꯁꯤ
ꯏꯣ ꯃ ꯇꯎꯅꯦ
ꯅꯪꯅ ꯇꯧꯕ꯭ꯔꯥ
ꯅꯠꯇꯦꯗ ꯑꯩꯅ ꯇꯧꯗꯦ ꯏꯃꯥꯅ ꯇꯧꯁꯤ
ꯎ
ꯅꯪꯅꯁꯨ ꯇꯧꯕ ꯌꯥꯗ꯭ꯔꯣ
ꯍꯥꯥ ꯑꯃꯔ ꯃꯔꯔꯀꯠꯇꯋꯦ ꯑ ꯊꯕꯣ
ꯊꯕꯛ ꯊꯕꯛ ꯑꯣ ꯊꯕꯛ ꯆꯠꯄꯒꯤ ꯑꯣꯏꯔꯝꯅꯤ ꯍꯣꯏ
ꯍꯣꯏꯣꯏ ꯊꯕꯛ ꯑꯇꯣꯞꯄꯁꯨ ꯃꯌꯥꯝ ꯌꯨꯝꯒꯤ ꯇꯧꯕꯅꯤꯅꯀꯣ ꯑꯗꯨꯃꯥꯏꯅ ꯑꯦꯖꯁ ꯇꯧꯅꯤ
ꯌꯥꯝ ꯅꯨꯡꯉꯥꯏꯌꯦ ꯑꯗꯨꯗꯤ ꯆꯥꯛ ꯆꯥꯛ ꯌꯦꯟꯁꯥꯡ ꯊꯣꯡꯕ ꯍꯩꯔꯝꯒꯅꯤ ꯑꯗꯨꯗꯤ
ꯈꯔ ꯈꯔꯕꯨꯗꯤ ꯍꯩ ꯌꯥꯝ ꯀꯟꯅ ꯍꯩꯕ ꯅꯠꯇꯦꯗ ꯑ ꯈꯔ
ꯈꯔ ꯈꯔ ꯑꯗꯨꯝ ꯍꯩꯕꯗꯣ ꯍꯣꯏ ꯌꯥꯝ ꯐꯔꯕꯅꯤ ꯍꯧꯖꯤꯛ ꯃꯇꯝꯗꯤ ꯆꯥꯛ ꯌꯦꯟꯁꯥꯡ ꯊꯣꯡꯕ ꯍꯩꯕ ꯌꯥꯝ ꯀꯩꯅꯣ ꯌꯥꯝꯗꯦꯕ
ꯍꯣꯏ ꯍꯣꯏ ꯑꯣ ꯅꯈꯣꯏꯗꯤ ꯅꯪ ꯊꯣꯡꯕ꯭ꯔꯣ ꯎꯝ ꯑꯩꯈꯣꯏꯔꯣ ꯀꯩꯁꯨ ꯍꯣꯠꯅꯗꯦ ꯀꯩꯁꯨ ꯌꯥꯝ ꯀꯩꯁꯨ ꯇꯧꯗꯦꯗ ꯑꯦꯛꯖꯥꯝꯒꯨꯝꯕ ꯊꯥꯒꯦ ꯈꯣꯠꯀꯦ ꯍꯥꯏꯕꯒꯤ ꯇꯧꯋꯤ ꯈꯔꯗꯤ
ꯑꯣ ꯑꯣ ꯑꯣ ꯑꯩꯈꯣꯏꯁꯨꯅꯦꯗ ꯆꯞ ꯃꯥꯟꯅꯔꯦ ꯑ ꯑꯩꯈꯣꯏꯗꯤ ꯀꯩꯅꯣ ꯀꯣꯏꯂꯔ ꯍꯥꯏꯕ꯭ꯔꯥ ꯈꯪꯉꯦ ꯑꯗꯣ ꯑꯗꯣ ꯆꯥꯔꯦ ꯉꯁꯤꯗꯤ
ꯑꯣ ꯐꯔꯦꯅꯦ ꯑꯍꯥꯎꯕꯅꯤꯅꯦ
ꯈꯪꯗꯦ ꯕ꯭ꯔꯣꯌꯂꯔꯗꯤ ꯀ ꯍꯦꯟꯅ ꯈ꯭ꯔꯗꯤ ꯍꯥꯎꯔꯦ ꯍꯣꯏ
ꯍꯣꯏ ꯈꯔ ꯈꯔꯗꯤ ꯈꯔꯗꯤ ꯀꯜꯂꯝꯒꯅꯤ ꯕꯣꯏꯂꯔꯗꯒꯤ ꯅꯠꯇ꯭ꯔꯥ
ꯑꯍꯣꯏ ꯀꯟꯗꯤ ꯀꯜꯋ ꯍꯣꯏ
ꯍꯥꯎ ꯃꯅꯤꯗꯥ ꯕꯣꯏꯂꯔꯗꯤ ꯀꯩꯁꯨ ꯍꯥꯥꯎ ꯇꯕꯅꯦ ꯁꯨꯝ ꯆꯥꯃꯟꯂꯛ ꯑꯥꯕꯅꯤꯅꯥ ꯆꯥꯅꯤꯡꯗꯦ ꯀꯣꯏꯂꯔꯒꯨꯝꯕꯁꯤꯅ ꯍꯥꯎꯕꯅꯤ
ꯑꯣ ꯀ ꯉꯁꯤꯗꯤ ꯊꯣꯛ ꯎꯪ ꯉꯁꯤꯗꯤ ꯌꯨꯝꯗ ꯑꯗꯨꯝ ꯂꯩꯕ꯭ꯔꯥ
ꯉꯁꯤꯗꯤ ꯀꯩꯁꯨ ꯆꯠꯊꯣꯛꯇꯦ ꯕꯥꯖꯔ ꯆꯠꯂꯨꯏ ꯉꯁꯤꯗꯤ ꯕꯖꯥꯔꯗꯥ
ꯑꯣ ꯑꯩꯗꯤ ꯊꯣꯛꯇꯦꯗ ꯑꯗꯨꯝ ꯌꯨꯝꯗ ꯂꯩꯔꯒ ꯕꯤꯗꯤꯑꯣ ꯌꯦꯡꯉꯒ ꯑꯗꯨꯝ ꯂꯩꯕꯅꯦ
ꯑꯣ ꯑꯗꯨꯒ
ꯐꯣꯟ ꯐꯣꯟꯗ ꯃꯦꯠꯂꯒ ꯑꯗꯨꯝ ꯂꯩꯔꯦ ꯉꯁꯤꯗꯤ ꯊꯣꯛ ꯁꯨꯅꯣꯛ ꯊꯣꯛꯁꯨ ꯊꯣꯛꯅꯤꯡꯗꯦ ꯅꯣꯡꯗꯨ ꯆꯨꯨꯔꯦ
ꯎꯝ
ꯃꯄꯥꯟ ꯊꯣꯛꯅꯤꯡꯗ꯭ꯔꯦ
ꯅꯧꯗꯤ ꯎꯊꯣ
ꯍꯥꯥ
ꯂꯧꯗꯤ ꯎꯗ꯭ꯔꯣ ꯅꯣꯏꯒꯤꯗꯤ
ꯂꯧ
ꯑꯥ
ꯂꯧ ꯑꯩꯈꯣꯏ ꯂꯧ ꯇꯧꯗꯦ
ꯑꯣ ꯍꯤꯟꯖꯥꯡꯗꯤ ꯊꯥꯕ
ꯑꯣ ꯏꯟꯖꯥꯡ ꯌꯦꯟꯖꯥꯡꯒꯨꯝꯕꯗꯤ ꯊꯥꯏ ꯍꯣꯏ ꯌꯨꯝ ꯃꯅꯥꯛ ꯑꯗꯨꯒꯨꯝꯕꯥ
ꯎꯝ
ꯇꯤꯜꯂꯣ ꯃꯤꯉꯣꯟꯗ ꯇꯧ ꯇꯧ ꯇꯧ ꯀꯔꯤ ꯍꯥꯏꯁꯤꯔꯥ ꯃꯤꯅ ꯇꯧ ꯑ ꯑꯗꯨ ꯁꯨꯃꯥꯏ ꯇꯧꯋꯦ ꯑꯩꯈꯣꯏ ꯃꯤ ꯌꯥꯝꯗꯕꯒꯤ ꯑꯩꯈꯣꯏꯗꯣ
ꯍꯣꯏ
ꯑꯩꯈꯣꯏꯗꯤ ꯑꯩꯈꯣꯏꯅꯤ ꯑꯁ ꯏꯄꯥꯖꯨ ꯑ ꯀꯩꯅꯣ ꯆꯥꯛ ꯍꯥꯎꯗꯗꯣ ꯑꯗꯨ ꯆꯥ ꯆꯥꯕ ꯌꯥꯗꯦꯕ ꯃꯥ
ꯑꯣ
ꯀꯩ ꯍꯥꯏꯁꯤꯔꯥ ꯁꯨꯕꯔ ꯐꯥꯏꯟ ꯉꯥꯛꯇ ꯒꯨꯝꯕ ꯆꯥꯏꯌꯦꯕ ꯕꯣꯔ ꯔꯥꯏꯁꯀꯨꯝꯕ ꯍꯣꯏ ꯑꯗꯨꯒꯤ ꯑꯩꯈꯣꯏꯗ ꯃꯤ ꯑꯅꯤ ꯑꯍꯨꯝ ꯈꯛꯇ ꯑꯣꯏꯕꯒꯤ ꯑꯩꯀꯣꯏ ꯌꯨꯝꯗ ꯂꯩꯕꯁꯦ ꯑꯗꯨꯒꯤ ꯂꯧꯁꯦ ꯇꯧꯗ꯭ꯔꯦ
ꯑꯣ ꯗꯥꯏꯕꯤꯇꯤꯁꯁꯦ ꯌꯥꯝ ꯕꯦꯔꯥ ꯀꯥꯕꯅꯤ
ꯍꯣꯏ ꯀꯤꯕꯨ ꯀꯤꯍꯦ ꯁꯤꯒꯤ ꯂꯥꯏꯅꯥꯗꯤ ꯍꯥꯎꯕꯁꯨ ꯆ ꯆꯥꯎ ꯌꯥꯝ ꯆꯥꯔꯁꯨ ꯌꯥꯗꯦ ꯎꯝ
ꯑꯗꯩ ꯗꯥꯏꯕꯤꯇꯤꯁ ꯑꯗꯩ ꯀꯣꯂꯦꯁꯇ꯭ꯔꯣꯜ ꯋꯥꯡꯕꯀꯣ ꯁꯤꯁꯤꯡꯁꯦ ꯕꯦꯔꯥ ꯌꯥꯝ ꯀꯥꯏꯋꯦ
ꯍꯣꯏ
ꯃꯣꯏꯗꯤ ꯑꯆꯨꯝꯕ ꯉꯥꯛꯇ ꯆꯥꯔꯕꯅꯤꯅ ꯑꯍꯥꯎꯕ ꯆꯥꯕ ꯌꯥꯕꯗꯤ
ꯎꯝ ꯍꯌꯦꯡꯗꯤ ꯀꯥꯏ ꯆꯠꯀꯗ꯭ꯔꯥ ꯑꯃꯨꯛ
ꯍꯗꯤ ꯁꯟꯗꯦꯅꯤ
ꯑꯣ ꯁꯟꯗꯦꯅꯦ ꯀꯣꯏꯕꯒꯨꯝꯕ ꯆꯠꯇꯦ
ꯆꯇꯔ
ꯑꯣ
ꯇꯨꯝꯃꯒꯥ ꯂꯩꯔꯅꯤ ꯁꯟꯗꯦꯅꯤꯅꯥ
ꯑꯣ ꯑꯩꯁꯨ ꯑꯣ ꯑꯌꯨꯛ ꯑꯌꯨꯛꯇ ꯂꯩꯕ꯭ꯔꯥ
ꯍꯣꯏ ꯑꯌꯨꯛꯇ ꯂꯩ
ꯑꯩꯩ ꯋꯥ ꯀꯃꯤ ꯌꯦꯟꯗꯦꯗꯥ
ꯑ ꯀꯔꯤ ꯑꯧ ꯇꯥꯏꯌꯦ ꯇꯥꯏꯌꯦ
ꯑꯩꯗꯤ ꯌꯦꯡꯗꯦ ꯏꯃꯥ ꯏꯄꯥ ꯍꯣꯏꯗꯤ ꯌꯦꯡꯉꯦ
ꯑꯥ
ꯑꯩ ꯑꯩ ꯈꯛꯒ ꯑꯣꯏꯔꯛꯑꯅꯤ ꯑꯩꯈꯣꯏꯅ ꯌꯦꯡꯗ꯭ꯔꯤꯁꯦ
ꯑꯣ ꯅꯪ ꯅꯆꯤꯅ ꯑꯣꯏꯅ ꯇꯣꯝ ꯇꯧꯔꯛꯑꯣ
ꯏꯇꯣꯝꯇꯗꯤ ꯅꯠꯇꯦ ꯑꯗꯣ ꯃꯄꯥꯟ ꯑꯗꯨꯝ ꯃꯄꯥꯟꯗ ꯂꯩꯕ
ꯑꯣ ꯐꯩꯅꯦ ꯃꯄꯥꯟꯗ ꯂꯣꯏꯅ ꯊꯕꯛ ꯇꯧꯔ ꯂꯩꯈ꯭ꯔꯦ
ꯊꯕꯛ ꯑꯃꯈꯛꯇꯅꯤꯅ ꯊꯕꯛꯧ ꯇꯧꯔꯒ ꯂꯩ ꯍꯣꯏ ꯑꯃꯈꯛꯇꯅꯤ ꯃꯄꯥꯟꯗ ꯂꯩꯕ ꯑꯅꯤ ꯑꯅꯤꯕꯨꯗꯤ ꯌꯨꯝ ꯄꯥꯟꯈ꯭ꯔꯦ
ꯑꯣ
ꯃꯔꯤ ꯁꯨꯕꯅꯤ
ꯑꯣ
ꯅꯣꯏꯗꯤ
ꯑꯩꯈꯣꯏꯒꯤꯗꯤ ꯑꯍꯨꯝ ꯁꯨꯏ ꯑꯍꯨꯝ ꯃꯆꯤꯟꯅꯥꯎ ꯑꯍꯨꯝ ꯁꯨꯏ
ꯎꯝ ꯌꯥꯝ ꯐꯩꯅꯦ ꯑꯍꯨꯝ ꯁ ꯅꯨꯄꯤ ꯀꯌꯥ ꯅꯨꯄꯥ ꯀꯌꯥ
ꯅꯨꯄꯤ ꯅꯨꯄꯤ ꯑꯃ ꯅꯨꯄꯥ ꯑꯅꯤ ꯑꯗꯨꯃꯥꯏꯅ ꯑꯣꯏ ꯑꯩꯈꯣꯏ ꯑꯗꯨꯗꯒꯤ ꯀꯔꯤ
ꯍꯥꯥ
ꯑꯁꯅꯣ
ꯑꯩ ꯑꯩꯗꯤ ꯋꯥꯔꯀꯞ ꯌꯦꯡꯗꯕꯅꯤꯅꯀꯣ ꯅꯍꯥꯟ ꯀꯩꯅꯣ ꯑꯃ ꯑꯥꯔꯖꯦꯟꯇꯤꯅꯥꯒꯤ ꯑꯌꯨꯛꯇ ꯂꯩꯕꯗꯣ ꯑꯗꯨꯈꯛ ꯇ ꯌꯦꯡꯉꯦ ꯑꯩꯗꯤ ꯑꯇꯩꯒꯤ ꯑꯇ ꯑꯃꯝꯐꯥꯎ ꯌꯦꯡꯉꯤꯗ ꯑꯇꯩ ꯑꯗꯨ ꯃꯦꯠꯁ ꯑꯃꯈꯛꯇ ꯌꯦꯡꯉꯤ ꯇꯨ ꯊꯥꯎꯖꯟ ꯇ꯭ꯋꯦꯟꯇꯤ ꯁꯤꯛꯁꯀꯤ ꯑꯣꯔꯈꯝꯁꯦ
ꯁꯨ ꯃꯣꯔꯅꯤꯡꯗ ꯑꯥꯔꯖꯦꯟꯇꯤꯅꯥ ꯂꯩꯌꯦ
ꯑꯣ ꯑꯗꯨ ꯑꯗꯨ ꯑꯣꯏꯔꯁꯨ ꯌꯦꯡꯉꯣꯏꯗ ꯑꯗꯨ ꯅꯨꯃꯤꯠꯇꯨ ꯍꯧꯒꯠꯄ ꯑꯣ ꯈꯔ ꯊꯦꯡꯉꯦꯀꯣ ꯑꯗꯨꯗꯤ ꯅꯍꯥꯟꯗꯤ ꯌꯥꯝ ꯉꯟꯕꯅꯦ ꯐꯥꯏꯚꯇꯔ ꯑꯩ ꯀꯥꯎꯔꯦ ꯍꯧꯒꯠꯄ ꯉꯟꯕꯒꯤ ꯑꯗꯨꯒꯤ ꯅꯨꯃꯤꯠꯇꯣ ꯑꯗꯨꯝ ꯌꯦꯡꯃꯤꯟꯅꯁꯦ ꯍꯥꯏꯔꯒ ꯌꯦꯡꯕ
ꯑꯥ ꯑ
ꯏꯆꯤꯟ ꯏꯅꯥꯎꯒꯤ ꯀꯔꯤ ꯊꯕꯛ ꯇꯧꯅꯔꯦ ꯀꯩ ꯁ꯭ꯀꯨꯜ ꯀꯣꯂꯦꯖ ꯀꯨꯝꯕ ꯀꯥꯕ꯭ꯔꯥ
ꯂꯣꯏ ꯂꯣꯏꯔꯦꯗ
ꯑꯣ
ꯎꯝ
ꯌꯥꯝ ꯅꯨꯡꯉꯥꯏꯔꯦꯅ ꯑꯗꯨꯗꯤ ꯕꯤꯗꯤ ꯉꯥꯛ ꯃꯦꯆꯔꯦꯜ ꯉꯥꯛꯇ ꯑꯣꯏꯅ ꯑꯗꯨꯗꯤ ꯌꯨꯝꯗ
ꯑꯥ ꯍꯣꯏ ꯑꯗꯨ ꯅꯪꯗꯤ ꯂꯣꯏꯗ꯭ꯔꯤꯕꯣ
ꯑꯩ ꯑꯩꯒꯤ ꯀꯣꯂꯦꯖ ꯀꯣꯂꯦꯖ ꯂꯣꯏꯔꯦ
ꯎꯝ ꯑꯗꯨ ꯑꯩꯁꯨ ꯂꯥꯏꯈ꯭ꯔꯦꯗ
ꯑꯣ
ꯑꯩꯁꯨ ꯂꯣꯢꯈ꯭ꯔꯦ ꯌꯨꯝꯗ ꯂꯩ ꯑꯦꯛꯖꯥꯡꯒꯨꯝꯕ ꯊꯥꯅꯕ
ꯐꯖꯅ ꯊꯥꯎ ꯐꯖꯅ ꯃꯤ ꯑꯃ ꯑꯣꯏꯅꯤꯡꯉꯥꯏ ꯍꯣꯠꯅꯔꯣ ꯅꯣꯏ ꯂꯥꯏꯔꯤꯛ ꯍꯩꯕ ꯂꯥꯏꯔꯤꯛ ꯍꯩꯕꯁꯤꯡ ꯑꯩꯈꯣꯏꯕꯨ ꯑꯩꯈꯣꯏ ꯒꯨꯝꯕꯗꯤ ꯂꯩꯔꯤꯛ ꯌꯥꯝ ꯍꯩꯕꯁꯨ ꯅꯠꯇꯕ ꯑꯁ ꯀꯥꯟꯅꯗꯦ ꯑꯩꯈꯣꯏꯒꯨꯝꯕꯁꯦ ꯑꯩꯒꯨꯝꯕꯁꯦ ꯍꯥꯏꯕ ꯑꯩ ꯑꯩꯒꯨꯝꯕꯕꯁꯤ ꯍꯥꯏꯕ
ꯀꯥꯟꯅꯩ ꯀꯥꯏ ꯀꯥꯏ ꯅꯣꯏꯅ ꯍꯦꯟꯅ ꯀꯥꯟꯅꯔꯤꯅꯤ ꯀꯩꯅꯣ ꯅꯣꯏꯗꯤ ꯀꯩꯅꯣꯁꯨ ꯑꯦꯁ ꯇꯤꯁꯨ ꯄꯥꯏꯕꯅꯤ ꯑꯗꯨꯗꯤ ꯅꯣꯏꯅ ꯍꯦꯟꯅ ꯑꯁ ꯅꯣꯏꯗꯤ ꯑꯣꯄꯣꯔꯆꯨꯅꯤꯇꯤ ꯌꯥꯝ ꯂꯩ
ꯑꯗꯨ ꯊꯠ ꯈꯤꯇꯪ ꯄꯥꯕꯒ ꯑꯗꯨꯝ ꯌꯥꯕꯅꯦ ꯍꯥꯏꯕ ꯅꯣꯏꯒꯤꯗꯤ
ꯁꯤ ꯌꯥꯔꯦꯗ ꯑꯗꯨ ꯑꯣꯏꯔꯁꯨ ꯑꯁ ꯑꯁ ꯍꯩꯕ ꯌꯥꯝ ꯂꯩꯗ
ꯍꯩꯔꯁꯨ ꯑꯗꯨꯅ ꯍꯦꯟꯅ ꯅꯣꯏꯒꯤ ꯑꯣꯄꯣꯔꯆꯨꯅꯤꯇꯤꯗꯣ ꯌꯥꯝꯃꯤꯗꯅ ꯄꯣꯠꯇꯣ
ꯑꯣ ꯑꯗꯨꯕꯨꯗꯤ ꯆꯨꯝꯗꯤ ꯆꯨꯝꯃꯦ ꯍꯣꯢ ꯈꯪꯗꯦꯗ
ꯀꯩꯅꯣꯅꯦ ꯑꯣ ꯕꯤ ꯁꯤꯒ ꯑꯗꯒꯤ ꯑꯣ ꯕꯤ ꯁꯤꯒ ꯖꯦꯅꯔꯦꯟꯒꯗꯤ ꯀꯥꯠ ꯑꯣꯞꯁꯦ ꯈꯦꯠꯅꯗꯦꯕꯀꯣ ꯆꯞ ꯃꯥꯟꯅꯩꯑꯦꯕ ꯑꯗꯨꯒ ꯑꯦꯛꯖꯥꯝ ꯍꯥꯏꯔꯒꯁꯨ ꯃꯥꯒꯤ ꯑꯦ ꯇꯤ ꯑꯦꯝ ꯇꯕꯨꯗꯤ ꯈꯦꯠꯅꯩꯕꯀꯣ ꯑꯗꯨꯕꯨ ꯀꯥꯠ ꯑꯣꯞ ꯃꯥꯛꯇꯤ ꯈꯦꯠꯅꯗꯦꯕ ꯑꯗꯨꯃꯥꯏꯅ ꯇꯧꯋꯤ ꯑꯗꯨꯒ ꯑꯦꯁ ꯁꯤ ꯑꯦꯁ ꯇꯤ ꯑꯗꯒꯤ ꯑꯇꯣꯞꯄꯁꯤꯅ ꯑꯃꯨꯛ ꯀꯥꯠ ꯑꯣꯟ ꯃꯥꯛꯁꯨ ꯍꯟꯊꯩꯌꯦꯕ ꯌꯥꯝꯅ ꯑꯗꯨꯅ ꯑꯣꯄꯣꯔꯆꯨꯅꯤꯇꯤ ꯃꯥꯡꯍꯟꯒꯅꯣꯕ
ꯈꯪꯗꯦ ꯅꯪꯁꯨ ꯐꯖꯅ ꯍꯣꯠꯅꯕꯤꯔꯣ ꯅꯪ ꯂꯥꯏꯔꯤꯛ ꯍꯩꯔꯗꯤ ꯑꯗꯨꯝ ꯂꯥꯏꯔꯤꯛ ꯀꯩꯅꯣ ꯍꯣꯠꯅꯕ ꯀꯜꯂꯗꯤ ꯂꯥꯏꯔꯤꯛ ꯈꯛ ꯂꯥꯏꯔꯤꯛ ꯂꯥꯏꯔꯤꯛꯀꯤ ꯋꯥ ꯈꯛꯇ ꯅꯠꯇꯦ ꯁꯨꯝ ꯍꯣꯠꯅꯕ ꯀꯜꯂꯗꯤꯀꯣ
ꯃꯥꯅꯤ ꯃꯥꯅꯤ ꯆꯨꯝꯃꯦ ꯂꯥꯢꯔꯥꯛ ꯈꯥꯛꯒꯤ ꯁꯨ ꯅꯠꯇꯦ ꯑꯗꯣ ꯑꯇꯣꯞꯄ ꯃꯌꯥꯝꯁꯨ ꯂꯩ ꯅꯠꯇ꯭ꯔꯥ
ꯂꯔꯤꯛꯒꯨꯝꯕꯁꯦ ꯍꯣꯏ ꯂꯥꯏꯔꯤꯛ ꯀꯨꯝꯕꯁꯦ ꯄꯥꯅꯤꯡꯗ꯭ꯔꯦꯗ ꯍꯧꯖꯤꯛ ꯂꯥꯏꯔꯤꯛ ꯄꯥꯅꯤꯡꯗꯕꯒꯤ ꯀꯩꯅꯣ ꯀꯣꯂꯦꯖ ꯂꯣꯏꯅꯒ ꯃꯥꯁꯇꯔ ꯇꯧꯊꯣꯛꯇꯕꯅꯤ
ꯑꯥ
ꯑꯩꯒꯨꯝꯅ ꯇꯜꯂꯗꯤ ꯌꯥꯔꯣꯏ ꯌꯥꯔꯣꯏꯕ ꯃꯤ ꯃꯤ ꯀꯅꯥꯝ ꯃꯤ ꯑꯣꯏꯔꯔꯣꯏ
ꯎꯝꯕꯅꯔ
ꯄꯨꯡ ꯀꯌꯥꯗ ꯇꯨꯝꯕ꯭ꯔꯥ ꯅꯣꯏꯗꯤ
ꯋꯥꯠꯂꯤꯗ ꯈꯣꯏꯗꯤ ꯄꯨꯡ ꯀꯩꯅꯣ ꯀꯔꯤ ꯀꯔꯤ ꯄꯨꯡ ꯇꯔꯥꯃꯥꯊꯣꯏ ꯁ꯭ꯋꯥꯏ ꯇꯨꯝꯒꯅꯤ
ꯑꯁ ꯑꯩꯗꯤ ꯅꯤꯄꯥꯟꯒꯨꯝꯕꯗ ꯇꯨꯝꯕꯅꯤ
ꯑꯣ
ꯑꯩꯗꯤ ꯇꯨꯝꯅꯤꯡ ꯇꯨꯝꯅꯤꯡꯕꯒꯤ ꯈꯥꯡꯕ ꯉꯝꯗꯦꯕ ꯑꯗꯨꯒꯤ
ꯑꯪ ꯑꯣ
ꯃꯔ ꯃꯔꯛꯇ ꯃ ꯃꯔꯛꯇꯗꯤ ꯊꯦꯡꯉꯦ ꯑꯣ ꯈꯪꯗꯦ
ꯎꯝ
ꯐꯣꯟꯒꯨꯝꯕ ꯌꯦꯡꯗꯗꯤ ꯈꯔ ꯈꯔꯗꯤ ꯊꯦꯡꯉꯦ ꯌꯦꯡꯗ꯭ꯔꯒꯅ ꯑꯗꯨꯝ
ꯑ ꯑ
ꯇꯔꯥ ꯇꯔꯥꯗꯁꯨ ꯑꯗꯨꯝ ꯆꯨꯝꯃꯛꯑꯦ ꯃꯃꯛꯇ ꯑꯩꯅ ꯈ꯭ꯋꯥꯏꯗꯒꯤ ꯉꯟꯕꯅꯦ ꯑꯩꯈꯣꯏꯗꯗꯤ
ꯑꯣ
ꯃꯤ ꯇꯇꯩ ꯏꯃꯥ ꯏꯄꯥꯥ ꯀꯂꯣ ꯐ ꯐꯣꯟꯄꯅꯤ ꯐꯨꯠꯕꯜꯁꯨ ꯍꯣꯏ
ꯑꯁ ꯊꯦꯡꯉ ꯇꯨꯝꯕꯁꯤ ꯇꯨꯝ ꯁꯤꯠ ꯐꯥꯗꯦꯗ
ꯍꯣꯏ
ꯑꯗꯨꯅ ꯎꯝ ꯅꯪꯗꯤ ꯅꯪꯗꯤ ꯔꯣꯅꯦꯜꯗꯣꯒꯤ ꯐꯦꯟꯒꯨꯝꯕ꯭ꯔꯥ ꯅꯠꯇ꯭ꯔꯒ ꯃꯦꯁꯤꯒꯤ ꯐꯦꯟꯗ
ꯃꯦꯁꯤ ꯃꯦꯁꯤ ꯑꯣꯏꯔꯅꯤ
ꯑꯁ ꯑꯩꯗꯤ ꯀꯅꯥꯒꯤꯁꯨ ꯅꯠꯇꯦ ꯑꯗꯨꯕꯨ ꯑꯩꯗꯤ ꯃꯦꯁꯤꯕꯨ ꯈꯔ ꯄꯥꯝꯃꯦ ꯍꯣꯏ ꯗꯣꯁꯨ ꯑꯗꯨꯝ ꯌꯥꯕꯕꯨꯗꯤ ꯌꯥꯏ ꯑꯗꯨꯕꯨ ꯃꯦꯁꯤ ꯈꯔꯗꯤ ꯍꯦꯟꯅ ꯄꯥꯝꯃꯦꯕ ꯕꯣꯜꯁꯨ ꯌꯦꯡꯈꯤ ꯕꯣꯜ ꯌꯦꯡꯕ ꯃꯤ ꯕꯨꯗꯤ ꯅꯠꯇꯦ ꯀꯣꯏꯔꯤ ꯑꯗꯨꯕꯨ ꯑꯗꯨꯝ ꯈꯜꯂ ꯀꯥꯟꯗ ꯁꯦ ꯃꯕꯦꯁꯤꯁꯦ ꯐꯕ ꯃꯥꯜꯂꯦꯗ
ꯍ
ꯑꯩꯤꯡꯒꯣꯗ ꯍꯥꯏꯕ ꯃꯤ ꯑꯇꯩꯒꯤꯗꯤ ꯈꯪꯗꯦ
ꯃꯦꯁꯤꯁꯨ ꯐꯩꯌꯦꯗ ꯃꯦꯁꯤ ꯑꯝꯁꯨ ꯐꯩ
ꯎꯝ
ꯑ ꯃꯥꯗꯤ ꯁꯥꯎꯅꯤꯡꯉꯁꯨ